ꯍꯜꯂꯣ ꯑ ꯀꯩꯗꯧꯔꯤꯅꯣ
ꯍꯜꯂꯣ
ꯍꯜꯂꯣ ꯇꯥꯔꯕ꯭ꯔ
ꯇꯥꯕ꯭ꯔꯣ
ꯑꯣ ꯇꯥꯏꯌꯦ
ꯎꯝ ꯎꯝ ꯑ
ꯎ
ꯀꯩꯗꯧꯏꯅꯣ
ꯎꯝ ꯅꫭꯠ ꯀꯨꯝꯕ ꯏꯔꯒꯂꯩ ꯅꯪꯗꯤ
ꯍꯥꯥ
ꯅꯣꯠꯁ ꯀꯨꯝꯕ ꯏꯔꯒ ꯂꯩꯌꯦꯕꯥ
ꯑꫭ ꯅꯣꯠꯁ ꯂꯩꯕ꯭ꯔꯣꯅꯦ
ꯍꯣꯏ ꯏꯕꯅꯦ ꯂꯩ ꯑꯗꯨꯒꯤ ꯏꯕꯅꯦ
ꯀꯩꯔꯣ ꯍꯣꯝꯋꯥꯛꯀꯨꯝꯕ ꯑꯣꯏꯔꯣ ꯑꯦꯁꯥꯏꯟꯃꯦꯟꯒꯨꯝ ꯑꯣꯏꯔꯣ
ꯎꯝ ꯍꯣꯏ ꯑꯁꯥꯏꯃꯦꯟ ꯎꯥ
ꯆꯥꯛꯄꯨꯗꯤ ꯆꯥꯔꯕꯣ
ꯆꯥꯔꯦ ꯅꯪꯗꯤ ꯆꯥꯔꯕꯣ
ꯀꯩ ꯌꯦꯟꯁꯥꯡ ꯆꯥꯔꯒꯦ
ꯁꯤ ꯏꯔꯣꯟꯕ ꯆꯥꯏ
ꯍꯥ
ꯏꯔꫭꯟꯕ
ꯑꯩ ꯅꯤꯋꯥꯛꯁꯤ ꯅꯨꯡꯉꯥꯏꯇꯦꯏꯅꯦ
ꯋꯥ ꯆꯦꯛꯒꯨꯝꯕꯗꯤ ꯀꯩꯅꯣ ꯇꯧꯔꯦ ꯑꯗꯣ ꯁꯤ ꯁꯤꯗ ꯆꯥꯡꯉꯗꯤ ꯅꯨꯡꯉꯗꯕ꯭ꯔꯥ
ꯎꯝ
ꯂꯩ ꯌꯥ ꯈꯪꯅꯤ
ꯇꯔꯥꯕꯤꯒꯦ ꯎꯝ ꯏꯉꯉꯣꯏ
ꯍꯥ
ꯌꯦꯡꯉꯔꯣꯏꯕ
ꯌꯦꯡꯉꫭꯍꯦ
ꯌꯦꯡꯉꯣꯏ ꯇꯨꯝꯕꯅ ꯍꯦꯟꯅ ꯃꯔꯨ ꯑꯣꯏ
ꯎꯝ
ꯅꯣꯏꯅꯤ ꯌꯦꯡꯗꯣꯏꯔꯥ
ꯇꯥꯏ ꯇꯥꯏꯌꯦ
ꯑ ꯅꯪꯗꯤ ꯌꯦꯡꯗꫭꯏꯔ
ꯑꯣ ꯌꯦꯡꯉꯅꯤ ꯉꯥꯏꯔꯤꯅꯦ
ꯑꯣ ꯑꯩ ꯅꯤꯡꯉꯝꯗ꯭ꯔꯦ ꯑꯩꯈꯣꯏꯗꯤ ꯅꯪ ꯋꯥꯀꯤꯡ ꯆꯠꯄ꯭ꯔꯥ ꯅꯪ ꯃꯄꯥꯟꯗ ꯆꯠꯄ꯭ꯔꯥ ꯅꯪ ꯁ ꯋꯥꯀꯤꯡ ꯆꯠꯄ꯭ꯔꯥ
ꯅꯨꯡꯈꯣꯟ ꯐꯖꯅ ꯇꯥꯗꯦꯅꯦ
ꯅꯪ ꯋꯥꯛꯀꯤꯡ ꯆꯠꯄ꯭ꯔꯕ ꯍꯧꯖꯤꯛꯁꯦ
ꯑꯁ ꯅꯪ ꯈꯣꯟꯖꯦꯜ ꯆꯞꯄꯦ
ꯑꯣꯍꯣ
ꯑ ꯑꯃꯨꯛ ꯇꯥꯏ
ꯅꯪ ꯋꯥꯀꯤꯡ ꯆꯠꯄ꯭ꯔꯥ ꯍꯥꯏꯕ
ꯑ ꯋꯥꯀꯤꯡꯗꯤ ꯆꯦꯇꯦ ꯕꯣꯜ ꯁꯥꯟꯅꯕ ꯑꯗꯨꯝ ꯆꯠꯂꯦ
ꯑꯣ ꯍꯉꯣꯏꯒꯤ ꯃꯈꫭꯟ ꯇꯥꯏ
ꯑꯣ ꯃꯄꯥꯟ ꯊꯣꯛꯑ ꯂꯩꯕ
ꯑꯣ ꯑꯣ ꯎꯝ
ꯅꯤꯋꯥꯛ ꯅꯨꯡꯉꯥꯏꯇꯕ ꯑꯁ
ꯍꯧꯖꯤꯛꯅ ꯍꯧꯖꯤꯛꯅ ꯐꯨꯠꯕꯣꯜ ꯁꯥꯟꯅꯅꯤꯡꯉꯥꯏ ꯆꯠꯄ꯭ꯔꯥ
ꯍꯥ
ꯀꯔꯤ ꯇꯧ ꯀꯔꯤ ꯇꯧꯅꯤꯡꯉꯥꯏ ꯆꯜꯂꯦ ꯍꯥꯏꯕ꯭ꯔꯥ
ꯆꯨꯝꯅ ꯊꯣꯛꯄꯅꯤꯅ ꯅꯅꯤꯉꯜ ꯅꯨꯡꯉꯥꯜꯗꯒꯤ
ꯑꯣ ꯑꯣ ꯑꯩꯗꯤ ꯐꯨꯠꯕꯣꯜ ꯁꯥꯟꯅꯅꯤꯡꯉꯥꯏ ꯊꯣꯛꯄ꯭ꯔꯥꯅ ꯈꯜꯂꯒ
ꯑꯁ ꯍꯧꯖꯤꯛꯄꯨ ꯀꯅꯥ ꯕꯣꯜ ꯁꯟꯅꯥ ꯗꯣꯏꯅꯣꯗꯥ
ꯈꯥꯡꯗꯦ ꯀꯅꯥꯅ ꯈꯥꯡꯕ꯭ꯔꯣ ꯅꯕꯨ ꯁꯥꯟꯅꯅꯤꯡꯉꯥꯏ ꯊꯣꯛꯑꯁꯨ ꯅꯣꯏ ꯇꯤꯚꯤꯗꯒꯤ ꯐꯨꯠꯕꯣꯜ ꯌꯦꯡꯒꯦꯔꯥ ꯅꯠꯇ꯭ꯔꯒ